ꯎꯝ ꯀꯩꯗꯧꯔꯝꯃꯤꯅꯣ
ꯃꯥꯂꯪꯕ ꯉꯥꯏꯔꯝꯃꯤꯅꯤ ꯌꯥꯝ ꯁꯥꯏꯌꯦꯅ ꯀꯩ ꯃꯊꯦꯜ ꯆꯥꯔꯒꯦ
ꯃꯥꯏꯔꯦꯟꯅꯦ ꯁꯣꯏꯕꯨꯝꯅꯦ ꯇꯧꯔꯒ ꯊꯣꯡꯕꯗꯣ ꯃꯌꯥꯡ ꯇꯣꯟꯒ ꯊꯥꯛꯆꯜꯂꯒ ꯑꯗꯨ ꯆꯥꯔꯦ
ꯍꯥꯏꯗꯤ ꯆꯥꯛꯇꯨ ꯌꯨꯝꯗ ꯆꯥꯒꯦ ꯇꯧꯔ ꯉꯁꯥꯏ ꯑꯦꯝꯃꯤ ꯀꯩꯀꯥ ꯂꯧꯕꯩ ꯀꯧꯔꯛꯇꯅ ꯆꯥꯛ ꯑ ꯌꯨꯝꯗ ꯆꯥꯗ꯭ꯔꯦ ꯍꯣꯇꯦꯜꯗ ꯑꯣꯏꯅ ꯆꯥꯔꯛꯑꯦ ꯑꯗꯨꯒ ꯃꯔꯣꯏ ꯊꯣꯡꯕꯅꯦ ꯎꯇꯤꯅꯦ ꯍꯋꯥꯏꯅꯦ ꯑꯗꯒꯤ ꯀꯥꯡꯁꯣꯏꯅꯦ ꯑꯗꯒꯤ ꯁꯥ ꯊꯣꯡꯕ ꯑꯃ ꯌꯥꯎꯋꯦ ꯑꯗꯨꯒ ꯇꯧꯔ ꯆꯥꯥꯁꯜꯂꯛꯑꯦ
ꯑꯗꯨꯗꯤ ꯌꯥꯝ ꯑꯍꯥꯎꯕ ꯄꯣꯠꯅꯤꯅ
ꯃꯥꯥꯟ
ꯑꯩꯈꯣꯏ ꯑꯩꯈꯣꯏꯒꯤꯗꯤ ꯑꯗꯨꯗꯪ ꯇꯧꯔꯦ ꯗꯨꯒ ꯊꯥꯡꯖꯤꯡ ꯑꯃ ꯃꯦꯠꯂꯦ ꯉꯔꯥꯡ ꯅꯨꯡꯗꯥꯡꯒꯤ ꯊꯔꫭꯏ ꯊꯣꯡꯕꯗꯣ ꯈꯔꯁꯨ ꯂꯩꯕ ꯑꯗꯨ ꯇꯧꯔꯒ ꯏꯆꯝ ꯆꯝ ꯀꯝꯁꯥꯔ
ꯑꯩꯁꯦ ꯊꯔꯣꯏ ꯌꯥꯎꯏꯅꯦ ꯀꯥꯎꯔꯤꯕ
ꯎꯝ ꯑꯩꯈꯣꯏꯗꯤ ꯉꯁꯥꯏ ꯄꯨꯡ ꯀꯌꯥ ꯑꯣꯏꯗꯣꯏꯅꯣ ꯑꯗꯨꯕꯨ ꯄꯨꯡ ꯇꯔ ꯇꯔꯥꯃꯥꯊꯣꯏ ꯃꯈꯥꯏ ꯇꯔꯥ ꯃꯥꯊꯣꯏ ꯃꯈꯥꯏ ꯈꯤꯇꯪ ꯪ ꯍꯦꯜꯂꯑꯦ ꯕꯥꯔꯣ ꯇꯐꯥꯠꯇ꯭ꯔꯤꯉꯩꯗꯒꯤ ꯃꯩ ꯃꯨꯠꯈꯤꯕꯗꯣ ꯍꯧꯖꯤꯛꯐꯥꯎ ꯂꯥꯛꯇꯗꯤ ꯑꯗꯨ ꯃꯩ ꯂꯥꯛꯇꯕ ꯃꯅꯨꯡꯁꯦ ꯑꯣꯝꯃꯒ ꯆꯥꯛꯑꯒ ꯑꯁ ꯐꯝꯅ ꯐꯝꯅꯕ ꯍꯨꯃꯥꯡ ꯇꯥꯔꯤ ꯍꯧꯖꯤꯛ
ꯍꯧꯖꯤꯛꯁꯤ ꯅꯣꯡ ꯆꯤꯡ ꯌꯥꯝ ꯀꯟꯅ ꯆꯨꯕꯁꯨ ꯅꯠꯇꯦ ꯏꯁꯤꯡ ꯆꯥꯎꯕꯁꯨ ꯅꯠꯇꯦ ꯃꯩꯁꯦ ꯃꯣꯏꯅ ꯌꯥꯝ ꯀꯨꯏ ꯀꯨꯏꯅ ꯀꯩꯅꯣꯒꯤ ꯄ꯭ꯔꯤꯄꯦꯗ ꯃꯇꯝꯁꯤꯗ ꯇꯧꯔꯤꯁꯤꯕꯨ ꯀꯃꯥꯏꯅ ꯇꯅꯣꯗꯤ ꯍꯦꯟꯃꯜꯂꯦ ꯃꯣꯏꯁꯨ
ꯈꯪꯗꯦ ꯑꯗꯨꯅꯦ ꯅꯨꯡꯁꯥ ꯁꯥꯕꯒꯤ ꯃꯩꯁꯥꯛꯁꯦ ꯈꯥꯡꯕ ꯉꯝꯗ꯭ꯔꯦ ꯍꯥꯏꯕꯅꯤꯗ ꯅꯨꯡꯁꯥ ꯅꯣꯡ ꯆꯨꯔꯗꯤ ꯐꯕ ꯃꯩ ꯃꯨꯠꯂꯒꯁꯨ ꯑꯗꯨꯗꯒꯤ ꯃꯩ ꯃꯨꯠꯂꯦ ꯑꯗꯒꯤ ꯀꯥꯂꯦꯟ ꯑꯣꯏꯕꯒꯤ ꯀꯥꯡ ꯃꯌꯥꯝꯗ ꯅꯨꯡꯊꯤꯟꯖꯨ ꯀꯩꯁꯨ ꯑꯗꯨꯝ ꯃꯩꯗ ꯃꯨꯠꯂꯕꯅꯤ ꯃꯝꯃꯕꯅꯤꯅ ꯀꯥꯡ ꯃꯌꯥꯝꯁꯤꯅꯅꯦ ꯉꯥꯏꯍꯥꯛꯇꯪ ꯉꯥꯏꯍꯥꯛꯇꯪ ꯋꯥꯕꯒꯤ ꯄꯣꯊꯥꯒꯦꯅ ꯍꯤꯞꯄꯁꯦ ꯍꯤꯞꯄ ꯌꯥꯗ꯭ꯔꯦꯕ ꯀꯥꯡ ꯃꯌꯥꯝꯁꯤꯅ ꯌꯣꯝꯃꯕꯅꯤꯅ ꯑꯗꯩ ꯕꯦꯠꯇꯨꯁꯨ ꯆꯥꯔ ꯆꯥꯔꯖꯁꯨ ꯇꯧꯖꯕꯩ ꯋꯥꯅꯤ ꯑꯗꯨꯕꯨ ꯀꯨꯏꯅ ꯆꯠꯇꯦꯕ ꯉꯥꯏꯍꯥꯛ ꯃꯤꯅꯤꯠ ꯇꯔꯥꯃꯨꯛ ꯍꯦꯛ ꯍꯨꯝꯕꯗ ꯑꯗꯨꯝ ꯀꯩꯅꯣ ꯑꯗꯨꯝ ꯕꯦꯇ꯭ꯔꯤ ꯑꯗꯨꯝ ꯌꯥꯈꯤꯗ꯭ꯔꯦꯕ ꯑꯗꯨꯗꯨꯅ ꯌꯥꯝ ꯅꯨꯡꯉꯥꯏꯇꯕꯗꯣ ꯑꯣꯏꯔꯕ ꯉꯁꯥꯏꯗ ꯑꯩꯅ ꯈꯥꯡꯉꯤꯁꯦ ꯅꯨꯡꯁꯤꯠ ꯈꯔꯒꯗꯤ ꯁꯤꯜꯂꯛꯑꯦ ꯃꯥꯡꯒꯣꯟꯜꯗ ꯐꯝꯃꯤꯅꯦ ꯁꯥꯃꯟꯗꯅ
ꯅꯣꯡꯃꯗꯤ ꯑꯗꯨꯝ ꯃꯪꯂꯤ ꯃꯥꯡꯂꯤ ꯇꯧꯋꯦ ꯅꯨꯡꯁꯥꯁꯨ ꯈꯔ ꯊꯥꯏꯕ ꯑꯗꯣ ꯑꯣꯝ ꯆꯥꯛꯅꯕꯝ ꯌꯥꯎꯗ꯭ꯔꯣ
ꯁꯥꯕꯅ ꯃꯈꯜ ꯑꯃꯅꯤꯗꯅ ꯁꯤꯅ ꯅꯣꯡꯃꯪꯉꯒ ꯆꯥꯛ ꯈꯣꯡ ꯑꯃ ꯆꯥꯛ ꯆꯥꯛꯄꯁꯦ ꯌꯥꯝ ꯅꯨꯡꯉꯥꯏꯇꯦ ꯍꯥꯏꯕ
ꯎꯝ
ꯇꯧꯕꯝ ꯂꯥꯛꯐꯝ ꯈꯪꯗꯦ ꯑꯗꯩ ꯊꯕꯛ ꯑꯃꯨꯛ ꯁꯨꯈꯤ ꯇꯥꯔꯗꯤꯅꯦ ꯈꯔ ꯑꯃꯨꯛ ꯐꯩꯌꯦꯕ ꯈꯪꯕ꯭ꯔꯥ ꯊꯕꯛꯁꯤꯁꯨ ꯂꯣꯏꯗꯦꯕ ꯁꯨꯕ ꯍꯣꯔꯦꯟ ꯅꯨꯡꯗꯥꯡꯋꯥꯏꯔꯝ ꯁꯨꯈꯤꯗ꯭ꯔ ꯈꯪꯗꯦ ꯍꯧꯖꯤꯛꯀꯤ ꯑꯣꯏꯅꯗꯤ ꯂꯣꯏ ꯁꯟꯈ꯭ꯔꯦꯕ
ꯑꯗꯨ ꯊꯃꯣꯏꯅꯨꯡꯒꯤ ꯃꯩꯆꯥꯛꯄꯨ ꯈꯥꯡꯒꯗ꯭ꯔꯥ ꯅꯨꯡꯁꯥꯒꯤ ꯃꯩꯆꯥꯛꯄꯨ ꯈꯥꯡꯒꯗ꯭ꯔꯥ ꯈꯥꯡꯗꯦ ꯄꯨꯂꯞ ꯁꯥꯃꯤꯟꯅꯔꯦ
ꯑꯗꯨꯅꯤ ꯐꯝꯅ ꯐꯝꯅ ꯍꯨꯃꯟ ꯇꯥꯔꯦ ꯂꯣꯏꯔꯦ
ꯎꯝ ꯕꯣꯜ ꯂꯩꯌꯦ ꯕꯣꯜ ꯁꯥꯟꯅꯕ
ꯑꯣ ꯍꯥꯏꯔꯣ ꯍꯥꯏꯔꯣ
ꯕꯣꯜ ꯂꯩꯌꯦ ꯍꯣꯔꯦꯟꯗꯨ ꯌꯦꯡꯕ ꯂꯥꯛꯑꯣꯅ ꯍꯥꯏꯔꯛꯑꯝꯃꯦ ꯉꯁꯥꯏ ꯑꯗꯣ ꯆꯠꯀꯗ꯭ꯔꯥ ꯈꯪꯗꯦ ꯍꯣꯔꯦꯟꯗ ꯑꯩ ꯁꯪꯗꯗꯤ ꯆꯠꯂꯣꯏꯗꯣꯏ ꯀꯩꯗꯧꯔꯕ ꯍꯥꯏꯔꯛꯑꯣ
ꯑꯣ ꯁꯪꯗ꯭ꯔꯗꯤ ꯆꯠꯂꯨꯅꯨꯗ ꯊꯕꯛ ꯂꯩꯔꯗꯤ ꯀꯩꯗꯧꯕꯩ ꯆꯠꯇꯣꯏꯅꯣ ꯊꯕꯛ ꯂꯩꯇ꯭ꯔꯒ ꯆꯠꯄꯩ ꯋꯥꯅꯤ ꯀꯗꯧꯗꯣꯏꯅ ꯕꯣꯟ ꯌꯦꯡꯉꯒ ꯍꯣꯏ ꯌꯦꯡꯕꯕꯨꯗꯤ ꯅꯨꯡꯉꯥꯏꯕꯅꯤ ꯑꯗꯨꯕꯨ ꯅꯪꯒꯤ ꯊꯕꯛꯇꯣ ꯂꯩꯔꯒꯗꯤ ꯕꯣꯟꯗꯨꯅ ꯍꯦꯟꯅꯗꯤ ꯀꯩꯁꯨ ꯂꯨꯗꯦꯗꯅ ꯊꯕꯛꯅ ꯍꯦꯟꯅ ꯂꯨꯏꯗꯅ
ꯎꯝ
ꯃꯥꯜꯂꯪꯕ ꯈꯔ ꯈ ꯁꯤꯜꯂꯛꯄꯁꯦ ꯏꯪ ꯏꯪ ꯂꯥꯎꯦ ꯍꯦ
ꯎꯝ
ꯑꯩꯅ ꯐꯝꯃꯤꯕ ꯖꯒꯥꯁꯦ ꯃꯥꯡꯒꯣꯟ ꯑꯣꯏꯇꯥꯁꯤꯅꯦ ꯃꯅꯤꯡꯗꯩꯁꯦ ꯅꯨꯡꯁꯤꯠ ꯍꯣꯕꯗ ꯈꯔ ꯂꯥꯛꯑꯦꯕ ꯑꯗꯨꯗꯒꯤ ꯁꯨꯃꯥꯅꯣꯟꯗ ꯈꯔꯁꯤ ꯆꯠꯂꯛꯄꯒ ꯑꯅꯤ ꯑꯗꯨꯝ ꯃꯄꯥ ꯆꯥꯟꯅꯅ ꯐꯝꯕꯒꯤꯅꯦꯕ ꯑꯩꯅ ꯈꯔ ꯏꯪꯉꯛꯏꯁꯦ ꯀꯥꯏ ꯃꯅꯨꯡꯗꯗꯤ ꯄꯨꯛ ꯄꯨꯠ ꯐꯨꯜꯂꯒꯅꯦ ꯃꯝꯕꯒꯤ ꯑꯗꯒꯤ ꯑꯩꯈꯣꯏ ꯏꯃꯨꯡꯗꯨꯁꯨ ꯈꯔ ꯐꯨꯟꯕꯒꯤ ꯑꯣꯝꯕꯒ ꯀꯩꯒ ꯈꯥꯡ ꯋꯥꯔꯤꯅꯤ ꯉꯁꯥꯏꯗꯒꯤ ꯀꯨꯇ꯭ꯔ ꯃꯤꯅꯤꯠ ꯃꯉꯥ ꯇꯔꯥꯃꯨꯛ ꯅꯠꯇꯦ ꯍꯥꯏꯕꯗ ꯄꯨꯡꯂꯣꯝꯗ ꯍꯦꯟꯗꯣꯔꯛꯑꯕꯅꯦ ꯑꯃꯨꯛꯠꯂꯛꯏꯁꯦ ꯇꯜꯂꯤ ꯇꯧꯔꯨꯔꯤꯁꯦ
ꯀꯨꯏꯔꯦꯅꯦ ꯌꯥꯝ ꯃꯣꯜꯂꯤꯗꯣ ꯅꯠꯇ꯭ꯔꯥ
ꯀꯨꯏꯔꯦ ꯀꯥꯂꯦꯟꯗ ꯃꯩ ꯃꯨꯠꯄꯁꯤꯗꯤ ꯅꯨꯡꯗꯥꯡꯗ ꯃꯩ ꯃꯨꯠꯄ ꯅꯨꯡꯊꯤꯟꯗ ꯃꯨꯠꯄꯁꯤꯅ ꯈꯔ ꯐꯩꯀꯣ ꯅꯨꯡꯗꯥꯡꯗ ꯃꯩ ꯃꯨꯠꯄꯁꯤꯗꯤ ꯍꯤꯡꯗꯧꯕ ꯃꯥꯟꯗꯦ ꯑꯁꯦꯡꯕ ꯆꯥꯔꯦ ꯆꯥꯐꯝ ꯈꯪꯗꯦ ꯇꯨꯝꯃꯦ ꯇꯨꯝꯐꯝ ꯈꯪꯗꯦꯗꯣ ꯇꯧꯋꯦ ꯍꯥꯏꯕ ꯅꯨꯡꯗꯥꯡ ꯃꯩ ꯃꯨꯠꯄꯁꯤꯗꯤꯕ ꯟꯗꯜ ꯃꯌꯥꯝ ꯊꯥꯜꯂꯁꯨꯅꯦ ꯁꯨꯛꯅꯤꯡ ꯍꯦꯟꯅ ꯅꯨꯡꯉꯥꯏꯇꯦ ꯅꯍꯥꯟꯋꯥꯏꯒꯤ ꯑꯩꯈꯣꯏꯅ ꯎꯝ ꯑꯩꯈꯣꯏꯅ ꯈꯔ ꯀꯟꯅ ꯀꯩꯅꯣ ꯑꯣꯏꯔꯤ꯭ꯔꯤꯉꯩꯒꯤ ꯃꯇꯥꯡꯒꯤ ꯇꯥꯏꯃꯤꯡ ꯃꯇꯝꯗꯨꯗꯗꯤ ꯗꯣ ꯁꯦꯠꯇꯤꯡ ꯂꯩꯔꯤꯅꯤ ꯈꯣꯠꯂꯤꯅꯤ ꯀꯥꯏꯅ ꯅꯣꯡꯃ ꯂꯥꯛꯑꯒ ꯅꯣꯡꯃ ꯃꯨꯠꯄꯤ ꯑꯗꯒꯤ ꯍꯞꯇꯥ ꯑꯃꯅ ꯑꯃꯨꯛ ꯂꯥꯛꯄꯤ ꯑꯗꯒꯤ ꯇ꯭ꯔꯥꯟꯁꯐ ꯐꯔꯝꯃꯒ ꯌꯥꯗꯕꯒꯤ ꯀꯨꯏꯅ ꯀꯨꯏꯅ ꯀꯨꯏꯅ ꯃꯣꯠꯐꯝ ꯃꯌꯥꯝꯗꯣ ꯂꯃ ꯑꯗꯨꯏ ꯃꯌꯥꯝꯗꯣ ꯅꯤꯡꯁꯤꯡꯉꯨꯔꯒ ꯍꯧꯖꯤꯛꯇꯤ ꯑꯃꯔꯣꯝꯗ ꯌꯥꯝ ꯐꯔꯕꯅꯤꯗ
ꯑꯗꯨꯏ ꯎꯝ ꯑꯗꯨꯏ ꯃꯔꯛꯇ ꯑꯃꯨꯛ ꯇ꯭ꯔꯥꯟꯁꯐꯣꯔꯃꯔ ꯌꯥꯗꯕ ꯌꯥꯎꯔꯛꯑꯗꯤ ꯊꯥ ꯑꯃ ꯑꯅꯤ ꯃꯨꯠꯄꯁꯨ ꯌꯥꯎꯔꯤꯅꯤ
ꯍꯣꯏ ꯑꯗꯨꯅꯦ ꯑꯩꯅ ꯍꯥꯏꯖꯩ ꯇ꯭ꯔꯥꯟꯁꯐꯣꯔꯔꯃꯔ ꯌꯥꯗꯕꯩ ꯃꯇꯥꯡꯗꯨꯗꯤ ꯑꯁ ꯃꯇꯝꯗꯨꯗꯗꯤ ꯌꯦꯡꯉꯛꯅꯦ ꯐꯣꯟ ꯇꯧꯔꯁꯨ ꯂꯦꯟꯂꯥꯏꯟꯗ ꯇꯧꯅꯩ ꯍꯧꯖꯤꯛꯀꯤꯗꯤ ꯃꯣꯕꯥꯏꯜ ꯉꯥꯛꯇꯅꯤ ꯌꯦꯡꯉꯛꯅꯦ ꯃꯩꯒ ꯊꯥꯕ ꯂꯥꯛꯇꯦ ꯈꯜꯂꯗꯤꯦ ꯥꯏ ꯐꯣꯜ ꯄꯥꯏꯔ ꯀ ꯀꯥꯟ
ꯍ ꯍ
ꯑꯋꯥꯕ ꯑꯃꯗꯤ ꯑꯣꯏꯅꯤ ꯅꯣꯡ ꯅꯦꯠ ꯅꯨꯡ ꯐꯥꯗꯣꯛ ꯊꯤꯡꯕꯁꯤꯐꯥꯎꯗ ꯍꯦꯛꯇ ꯃꯌꯥꯝꯁꯦ ꯉꯥꯎ ꯆꯠꯅꯩ ꯑꯉꯥꯡ ꯀꯦꯠꯍꯦꯜꯜꯂꯤꯅꯤꯡꯉꯥꯏ ꯇꯧꯕꯗ
ꯃꯥ ꯁꯂ
ꯕꯕꯥꯒꯤ ꯃꯁꯥꯗꯤ ꯀꯃꯥꯏ ꯀꯃꯥꯏ ꯇꯧꯔꯦ
ꯑꯗꯨꯝ ꯍꯥꯃꯨ ꯍꯥꯃꯨ ꯂꯩꯔꯤ ꯃꯥꯒꯤꯕꯨ ꯑꯩꯈꯣꯏꯅ ꯆꯥꯛ ꯏꯁꯤꯡ ꯄꯤꯖ ꯍꯥꯏꯕꯗꯤ ꯃꯇꯣꯞ ꯆꯥꯎꯕꯗꯤ ꯀꯩꯁꯨ ꯆꯥꯒꯟꯗꯦꯕ ꯑꯩꯈꯣꯏꯅ ꯏꯟꯕ ꯑꯃ ꯆꯪꯉꯤ ꯏꯃꯥ ꯅꯠꯇ꯭ꯔꯒ ꯑꯩꯅ ꯑꯃꯨꯛ ꯏꯟꯕ ꯑꯗꯨꯒ ꯧꯋ ꯑꯍꯜ ꯑꯣꯏꯁꯜꯂꯛꯄꯅꯤꯅ ꯋꯥꯔꯤ ꯁꯥꯟꯅꯕ ꯌꯥꯝ ꯋꯥꯕꯤꯗ ꯑꯣꯏ ꯍꯥꯏꯕ ꯑ ꯆꯨꯝꯅ ꯑꯣꯏꯔꯒꯁꯨ ꯑꯩꯈꯣꯏ ꯏꯗꯧꯍꯣꯏ ꯂꯩꯈꯤꯗꯕ ꯑꯗꯨ ꯑꯗꯨꯣꯔꯃꯃꯦꯅ ꯐꯖꯅ ꯑꯗꯨꯝ ꯒ꯭ꯌꯥꯟ ꯇꯥꯜꯂꯦꯒ ꯍꯥꯏꯅ ꯆꯪꯉꯦ ꯍꯥꯏꯅꯕ ꯋꯥꯗꯕꯤꯗ ꯂꯩꯒ ꯑꯩꯈꯣꯏ ꯕꯥꯖꯅ ꯍꯥꯏꯅꯕ ꯈꯣꯛ ꯋꯥ ꯑꯃ ꯑ ꯃꯣꯠꯂꯁꯨ ꯑꯗꯨꯗꯒꯤ ꯃꯄꯥꯟꯋꯥꯠꯄ ꯃꯥꯏ ꯃꯥꯡꯗꯧꯁꯤꯜꯂꯁꯨ ꯐꯤ ꯍꯣꯡꯁꯤ ꯑꯗꯨ ꯁꯦ ꯁꯥꯎꯗꯣꯏꯅꯦ ꯃꯥꯗꯤ ꯑꯩꯈꯣꯏꯗ ꯀ ꯑꯣꯏꯅ ꯀꯤꯟꯕ ꯊꯤꯜꯂꯛꯀꯦ ꯇꯧꯋꯦ
ꯃꯥꯅꯦꯅꯤ ꯃꯣꯏꯗꯤꯌꯥꯗ ꯀꯩꯅꯣ ꯇꯧꯕꯤꯌꯣ ꯑꯗꯨꯝ ꯇꯞ ꯇꯞꯅ ꯉꯥꯡꯅꯔꯒꯅꯦ ꯃꯣꯏꯗꯤ ꯑꯗꯨꯝ ꯃꯦꯟꯃꯥꯔ ꯇꯥꯗꯕ ꯃꯇꯥꯡꯁꯨ ꯑꯗꯨꯝ ꯌꯥꯎꯔꯝꯦ ꯑꯗꯨꯅꯦꯕ ꯑꯩꯈꯣꯏꯒꯤ ꯀꯩ ꯍꯥꯏꯅꯤ ꯒ꯭ꯌꯥꯟ ꯃꯥꯡꯕ ꯃꯇꯥꯡꯁꯨ ꯑꯗꯨꯝ ꯌꯥꯎꯕꯅꯦꯕ ꯃꯣꯏꯁꯦ ꯑꯗꯨꯗꯒꯤ ꯑꯗꯨꯝ ꯈꯪꯗꯦ ꯅꯣꯏ ꯇꯣꯏꯅꯕꯒꯤ ꯃꯈꯥꯁꯨ ꯄꯣꯜꯂꯦ ꯑꯗꯨꯝ ꯃꯣꯏꯅ ꯁꯥꯎꯔꯒꯁꯨ ꯁꯥꯎꯗꯅꯕ ꯑꯗꯨꯝ ꯊꯦꯝꯗꯅ ꯇꯞꯅ ꯏꯅ ꯉꯥꯡꯉꯒ ꯃꯣꯏꯅ ꯁꯥꯎꯔꯤꯅ ꯑꯩꯈꯣꯏꯅ ꯑꯃꯨꯛ ꯍꯦꯟꯀꯠꯂꯒ ꯁꯥꯎꯔꯒꯗꯤ ꯃꯣꯏꯗꯣ ꯀꯩꯅꯣꯝꯃꯅ ꯑꯃꯨꯛ ꯆꯠꯈꯤꯅꯦꯕ ꯑꯗꯨꯅ ꯐꯅ ꯁꯥꯎꯅꯤꯡꯕ ꯂꯩꯔꯒꯁꯨꯅ ꯑꯗꯨꯝ ꯐ ꯊꯕ ꯑꯩ ꯍꯧꯖꯤꯛꯇꯗꯤ ꯌꯥꯝ ꯉꯥꯡꯝꯃꯛꯇꯖꯥꯠꯅꯤꯗ ꯎꯝ ꯑꯩꯈꯣꯏ ꯃꯥꯥꯗꯣ ꯑꯩꯅ ꯁꯨꯝ ꯑꯩꯗꯤ ꯃꯇꯝꯗ ꯑꯩꯁꯦ ꯅꯨꯡ ꯂꯩꯕꯒꯤ ꯈ꯭ꯋꯥꯡꯁꯨ ꯌꯥꯝ ꯅꯥꯕ ꯃꯇꯝꯁꯨ ꯑꯣꯏꯕ ꯑꯗꯨ ꯁꯨꯝ ꯃꯥꯗꯤꯅꯦ ꯃꯥꯒꯤ ꯅꯤꯡꯉꯥꯏꯁꯤꯅꯅꯦ ꯃꯥꯒꯤ ꯏꯔꯨꯖ ꯃꯥꯏꯊꯖꯕ ꯀꯔꯤ ꯀꯔꯥ ꯇꯧꯕꯁꯦ ꯑꯩ ꯑ ꯅꯁꯛ ꯏꯟꯇ ꯌꯥꯗꯕꯗꯣ ꯑꯗꯒꯤ ꯑꯩꯁꯦ ꯎ ꯉꯁꯥꯏꯒꯤ ꯍꯛꯆꯥꯡꯁꯦ ꯈ꯭ꯋꯥꯡ ꯌꯥꯗꯕ ꯍꯥꯏꯁꯤꯗꯤ ꯑꯗꯨꯝ ꯂꯣꯏ ꯅꯨꯡꯉꯥꯏꯇꯦꯗꯅꯀꯣ ꯑꯗꯨꯗꯨꯅ ꯑꯗꯨꯝ ꯏꯔꯨꯖꯕ ꯍꯥꯏꯁꯤꯃꯛꯇꯕꯨ ꯉꯁꯥꯏꯒꯤ ꯃꯥꯗꯣ ꯀꯩꯅꯣ ꯐꯝꯍꯜꯂꯒ ꯃꯗ ꯑꯩꯅ ꯁꯤꯡ ꯃꯥꯏꯁꯤꯡ ꯀꯔꯤ ꯀꯔꯥ ꯊꯥꯡꯗꯣꯛꯇꯅ ꯈꯣꯠꯇꯣꯛꯇꯅ ꯇꯧꯔꯒ ꯑꯗꯨꯝ ꯑꯩꯁꯨꯦ ꯐꯝꯗꯅ ꯈꯣꯠꯇꯅ ꯇꯧꯔꯒꯕꯨꯗꯤ ꯂꯨꯗꯣꯏꯗꯅ ꯑꯗꯨ ꯑꯗꯨꯗ ꯁꯨꯝ ꯀꯨꯏꯅ ꯐꯝꯃꯛꯄꯗꯤ ꯀꯩꯁꯨ ꯌꯥꯗꯦꯕ ꯈ꯭ꯋꯥꯡ ꯅꯥꯔꯛꯄꯗꯗꯤ ꯑꯗꯒꯤ ꯅꯨꯡꯗꯨꯅ ꯌꯥꯝ ꯆꯥꯎꯅ ꯂꯩꯔꯝꯕꯅꯤꯅ ꯑꯩꯁꯨ ꯈꯤꯇꯪ ꯀꯨꯏꯅꯒ ꯀꯩꯅꯣ ꯇꯧꯔꯛꯄꯁꯦ ꯑꯩꯉꯣꯟꯗꯁꯨ ꯌꯥꯝ ꯄꯥꯕ ꯑꯣꯏꯕꯗꯣ ꯑꯗ ꯁꯨꯝ ꯅꯨꯡꯇꯤꯒꯤ ꯁꯨꯝꯅ ꯑꯗꯨꯝ ꯇꯧꯕꯁꯨ ꯁꯤꯗꯅꯦ ꯑꯩꯅ ꯑꯩꯅ ꯍꯦꯛ ꯉꯥꯛꯠꯇ꯭ꯔꯤꯉꯩ ꯌꯥꯗꯦ ꯑꯆꯥꯁꯨ ꯌꯥꯝ ꯌꯥꯕꯁꯦꯕꯣꯟꯅ ꯑꯩꯅ ꯑꯃꯛ ꯑꯃꯨꯛ ꯁꯥꯎꯗꯣꯏꯅꯦꯕ ꯁꯨꯝ ꯑꯗꯨ ꯁꯨꯝ ꯉꯥꯏꯍꯥꯛꯇꯪꯒꯤ ꯁꯥꯎꯅꯤꯡꯕꯒꯤ ꯄꯦꯟꯗꯕꯒꯤ ꯉꯥꯡꯈꯤꯕꯒꯤ ꯃꯌꯥꯝꯗꯣ ꯍꯧꯖꯤꯛꯇꯗ ꯑꯗꯨꯝ ꯌꯥꯝ ꯅꯤꯡꯉꯝꯃꯛꯇꯕ ꯍꯥꯏꯇꯥꯔꯦꯀꯣ ꯑꯩꯁꯦ ꯉꯥꯡꯉꯝꯗ꯭ꯔꯁꯨ ꯐꯗꯕꯅꯤ ꯀꯥꯏꯅ ꯈꯟꯕꯗꯣ ꯀꯣꯟꯅ ꯂꯥꯛꯄꯗꯨ ꯑꯣꯏꯌꯦꯕ ꯑꯗꯨꯅ ꯌꯥꯔꯤꯈꯩ ꯑꯗꯨꯝ ꯁꯥꯎꯅꯤꯡꯕ ꯍꯝꯅꯔꯦꯒꯣꯅ ꯐꯊꯔꯒꯣꯅꯝ ꯇꯧꯕꯤꯌꯨꯕꯨ ꯃꯣꯏꯅ ꯍꯤꯡꯗꯅ ꯀꯌꯥꯝ ꯀꯨꯏꯅꯕꯨ
ꯍꯣꯏ ꯑꯗꯣ ꯅꯪꯁꯨ ꯑꯗꯨꯝ ꯏꯔꯨꯖ ꯃꯥꯏꯗꯥ ꯇꯧꯕꯤ ꯍꯥꯏꯗꯣ ꯀꯩꯅꯣꯅꯦ ꯍꯥꯏꯕ ꯑꯇꯣꯅꯇꯥꯡꯁꯨ ꯑꯣꯏꯔꯦ ꯑꯗꯒꯤ ꯅꯪꯅ ꯍꯦꯛ ꯇꯧꯕꯅ ꯄꯦꯟꯖꯔꯝꯒꯅꯦꯕ ꯑꯇꯩ ꯏꯆꯤꯅꯥꯎꯅ ꯇꯧꯕꯕꯨꯗꯤ
ꯃꯥꯅꯦ ꯃꯥꯅꯦ ꯑꯗꯨꯒꯤꯅꯦ
ꯑꯗꯨꯅꯤ ꯑꯁ ꯃꯣꯏꯒꯤ ꯅꯤꯡꯉꯥꯏꯁꯤꯗꯤꯅꯦ ꯃꯣꯏꯗꯤ ꯍꯦꯛ ꯌꯥꯅꯤꯡꯗ꯭ꯔꯗꯤ ꯃꯣꯏ ꯐꯦꯠ ꯍꯦꯛꯇ ꯇꯧꯕꯅꯦꯕ ꯑꯉꯥꯡ ꯑꯣꯜꯂꯛꯑꯕꯅꯤꯅꯀꯣ ꯑꯗꯨ ꯌꯥꯗꯕꯅꯦ ꯑꯗꯨꯅ ꯑꯩꯅ ꯈꯥꯡ ꯑꯩꯉꯣꯟꯗ ꯍꯥꯟꯅ ꯊꯦꯡꯅꯈ꯭ꯔꯕꯅꯤꯅꯅꯦ ꯑꯗꯨ ꯑꯗꯨꯅꯤꯅ ꯑꯩꯅ ꯅꯪꯉꯣꯟꯗ ꯋꯥꯔꯤ ꯂꯤꯔꯤꯁꯦ
ꯎꯝ
ꯑꯩꯅ ꯍꯦꯛ ꯇꯧꯔ ꯀꯥꯟꯗ ꯃꯥ ꯄꯦꯟꯗꯣꯏꯅꯦ ꯏꯕꯨꯡꯉꯣ
ꯍꯣꯏ ꯑꯗꯨ ꯌꯨꯝꯒꯤ ꯊꯕꯛ ꯁꯨꯉꯗ ꯄꯨꯡ ꯀꯌꯥꯗꯩ ꯂꯥꯛꯇꯣꯏꯅꯣ
ꯄꯨꯡ ꯑꯍꯨꯝꯗꯒꯤ ꯂꯥꯛꯄꯅꯦ ꯄꯨꯡ ꯑꯍꯨꯝ ꯈꯤꯇꯪ ꯍꯦꯟꯗꯣꯛꯄꯁꯨ ꯌꯥꯎꯋꯤ ꯑꯗꯣ ꯑꯌꯥꯝꯕꯅꯗꯤ ꯄꯨꯡ ꯑꯍꯨꯝꯗ ꯑꯗꯨꯝ ꯂꯥꯛꯑꯦ
ꯃꯣꯏꯁꯨ ꯋꯥꯗꯤ ꯋꯥꯝꯗꯣꯏꯅꯦ ꯑꯅꯤ ꯄꯥꯕꯅꯤꯅ
ꯎꯝ ꯃꯩ ꯂꯥꯛ ꯑꯣ ꯃꯩ ꯂꯥꯛꯇ꯭ꯔꯁꯨ ꯌꯥꯅꯤ ꯉꯁꯤꯗꯤ ꯃꯣꯏ ꯃꯣꯏ ꯀꯩꯅꯣ ꯆꯦꯛ ꯆꯟꯕꯗꯣ ꯇꯧꯗꯣꯏꯅꯦꯕ ꯉꯁꯤꯗꯤ ꯅꯍꯥꯟꯕꯨꯗꯤ ꯌꯣꯠ ꯀꯛꯄ ꯈꯣꯠꯄ ꯇꯧꯕꯩꯗꯤ ꯃꯩ ꯌꯥꯎꯗ ꯌꯥꯗꯦꯗꯅ ꯉꯁꯤꯕꯨꯗꯤ ꯆꯦꯛ ꯆꯟꯕꯒꯤ ꯇꯧꯗꯣꯏꯅꯤ ꯉꯔꯥꯡ ꯆꯟꯕ ꯍꯧꯕ ꯌꯥꯔꯕꯅꯤꯅ ꯉꯔꯥꯡꯗꯣ ꯃꯣꯏꯅ ꯆꯦꯛ ꯑꯃꯨꯛ ꯍꯣꯟꯖꯤꯟꯕꯒꯤ ꯈꯔ ꯑꯃꯨꯛ ꯃꯣꯏ ꯃꯣꯏ ꯑꯅꯤꯈꯛꯇꯪꯁꯨ ꯂꯥꯛꯄ ꯉꯔꯥꯡꯗꯣ ꯃꯣꯏ ꯑꯇꯩꯗꯨꯣ ꯃꯁꯥ ꯉꯝꯗꯕ ꯌꯥꯎꯏ ꯑꯗꯒꯤ ꯊꯧꯗꯣꯛ ꯊꯣꯛꯄ ꯌꯥꯎꯏꯤ ꯈꯣꯠꯂꯦꯅ ꯍꯥꯏꯕꯒꯤ ꯃꯣꯏ ꯂꯥꯛꯇꯕꯅꯦꯕ ꯁꯨꯅ ꯃꯣꯏ ꯃꯔꯤ ꯃꯔꯤ ꯂꯥꯛꯄꯅꯦꯕ ꯑꯗꯣ ꯃꯣꯏ ꯉꯁꯤ ꯃꯣꯏ ꯉꯁꯤ ꯄꯔꯛꯀꯗ꯭ꯔꯥ ꯈꯪꯗꯦ ꯑꯇꯣꯞꯄ ꯃꯤ ꯃꯣꯏꯅꯗꯤ ꯑꯗꯨꯃꯥꯏꯅꯗꯤ ꯉꯔꯥꯡ ꯈꯣꯏꯗꯔꯛꯑꯒ ꯑꯗꯨ ꯋꯥꯔꯤ ꯁꯥꯈꯤꯕꯅꯤ ꯍꯟꯗꯛꯁꯦ ꯍꯞꯇꯥꯃꯨꯛꯁꯦ ꯊꯕꯛꯁꯦ ꯏꯆꯠ ꯆꯠꯇꯦ ꯀꯃꯥꯏꯅ ꯇꯧꯔꯤꯅꯣ ꯅꯣꯏꯕꯨ ꯃꯣꯏ ꯅꯣꯏ ꯁꯨꯅꯁꯨ ꯂꯥꯛꯇꯦ ꯈꯣꯠꯇꯦ ꯅꯈꯣꯏ ꯇꯥꯅꯕꯨꯗꯤ ꯋꯥꯔꯤ ꯁꯥꯈꯤꯕꯅꯦꯕ ꯑꯗꯨ ꯃꯣꯏꯅ ꯍꯥꯏꯔꯝꯕꯗ ꯈꯪꯕꯅꯤꯗ ꯁꯨꯃꯥꯏꯅ ꯑꯅꯥ ꯑꯌꯦꯛꯁꯨ ꯌꯥꯎꯤ ꯊꯧꯗꯣꯛ ꯋꯥ ꯇꯧꯊꯣꯛꯅꯕꯁꯨ ꯌꯥꯎꯋꯤ ꯑꯗꯨꯒꯤꯅꯤ ꯍꯌꯦꯡꯗꯣ ꯃꯣꯏ ꯀꯩꯒꯨꯝꯕ ꯀꯨꯏꯅ ꯂꯥꯛꯑꯣꯏꯗꯕ ꯑꯣꯏꯇꯥꯔꯗꯤ ꯃꯣꯏ ꯑꯇꯣꯞꯄ ꯑꯉꯥꯡꯁꯤꯡ ꯈꯔ ꯍꯥꯞꯄꯒ ꯄꯨꯔꯛꯀꯦ ꯑꯗꯨꯃꯥꯏꯅꯗꯤ ꯍꯥꯏꯅꯈꯤꯕꯅꯦꯕ ꯋꯥꯔꯤꯗꯣ ꯑꯗꯨꯗ ꯑꯩꯈꯣꯏꯗꯁꯨ ꯑꯗꯨꯨꯝ ꯀꯨꯏꯁꯜꯂꯒꯗꯤ ꯄꯣꯠ ꯆꯩꯁꯦ ꯃꯄꯥꯟꯗ ꯁꯨꯝ ꯊꯝꯕꯗꯣ ꯈꯔ ꯈꯔꯕꯨꯗꯤ ꯍꯣꯟꯖꯜꯂꯦꯕꯣ ꯑꯗꯨꯝ ꯊꯝꯕ ꯏꯃꯨꯡꯗꯁꯨ ꯑꯃꯨꯛ ꯊꯥꯐꯝ ꯂꯩꯇꯕ ꯁꯨꯃꯥꯡ ꯀꯩꯀꯥꯗꯣ ꯆꯥꯎꯅ ꯂꯩꯕ ꯅꯠꯇꯕꯅꯤꯅ ꯍꯧꯖꯤꯛ ꯂꯩꯉꯣꯏꯒ ꯑꯩꯈꯣꯏꯅ ꯈꯔꯒ ꯍꯣꯟꯖꯜꯔꯤꯁꯦ ꯌꯨꯝ ꯃꯊꯛ ꯑꯩꯈꯣꯏꯒꯤ ꯇꯤꯡꯀꯤꯒꯤ ꯃꯊꯛꯁꯤꯗꯅꯦꯕ ꯊꯝꯃꯤꯁꯦ ꯂꯩꯩꯐꯝ ꯂꯩꯇꯕꯅꯤꯅ ꯑꯗꯨꯗꯨꯅ ꯐꯔꯛ ꯌꯥꯝ ꯇꯥꯏ ꯍꯥꯏꯕ ꯖꯒꯥ ꯂꯩꯇꯕꯅꯤꯅ ꯊꯕꯛ ꯇꯧꯕ ꯇꯝꯗ ꯑꯥ ꯁꯣꯔꯣꯛꯇꯗꯤ ꯀꯨꯏꯅ ꯊꯝꯌꯥꯄꯣꯠꯇꯦ ꯂꯝꯕꯤꯅꯤꯅ ꯒꯥꯔꯤꯁꯦ ꯉꯥꯏꯍꯥꯛ ꯂꯩꯇꯅ ꯆꯠꯅꯩꯗꯅ ꯑꯩꯈꯣꯏꯒꯤꯗꯤ ꯁꯤ ꯂꯩꯔꯛ ꯈꯨꯜꯂꯛ ꯑꯣꯏꯇꯥꯔꯁꯨ ꯒꯥꯔꯤ ꯌꯥꯝ ꯆꯤꯟꯕ ꯑꯣꯏ ꯍꯥꯏꯕ ꯑꯗꯨꯒꯤ
ꯀꯩꯅꯣ ꯇꯧꯕ꯭ꯔꯥ ꯌꯨꯝꯒꯤ ꯇꯦꯡꯀꯤ ꯍꯦꯛ ꯀꯥꯄꯝꯗ ꯍꯥꯞꯄꯤꯔꯣ ꯇꯦꯡꯀꯤꯗꯨꯗꯣ ꯀꯌꯥꯝ ꯆꯥꯎꯒꯦ ꯍꯥꯏꯕꯗꯤ ꯃꯥꯏ ꯆꯟꯕ ꯂꯤꯇꯔꯗ ꯀꯌꯥꯃꯨꯛ ꯍꯥꯞꯄꯤꯒꯦ
ꯂꯤꯇꯔꯁꯦ ꯑꯩꯁ ꯆꯞ ꯆꯥꯕꯤꯗꯣ ꯀꯥꯎꯈ꯭ꯔꯦꯕꯀꯣ ꯂꯤꯇꯔ ꯂꯤꯁꯤꯡ ꯅꯤꯄꯥꯟ ꯍꯥꯏꯕ꯭ꯔꯥ ꯀꯩꯅꯣꯝꯗꯤ ꯍꯥꯏꯕꯅꯦ
ꯎꯝ ꯌꯥ ꯃ ꯀꯩ ꯅꯠꯇꯨ ꯇꯌꯥ
ꯎꯝ ꯂꯤꯁꯤꯡ ꯅꯤꯄꯥꯜ ꯍꯥꯏꯕꯥ ꯂꯤꯁꯤꯡ ꯇꯔꯥ ꯍꯥꯏꯕ꯭ꯔꯥ ꯀꯩꯅꯣꯝ ꯍꯥꯏꯕꯅꯦ ꯑꯗꯨꯝ ꯆꯥꯎꯋꯤ ꯌꯥꯝ ꯀꯥꯟꯅ ꯄꯤꯛꯄ ꯑꯣꯏꯗꯤꯌꯦ ꯀꯥ ꯑꯃ ꯄꯨꯔꯥ ꯑꯣꯏꯌꯦꯕ ꯌꯥꯝ ꯆꯥꯎꯋꯦꯕ
ꯑꯗꯩ ꯊꯥꯗꯔꯒ ꯍꯥꯌꯦꯡꯋꯥꯏ ꯇꯧꯔ ꯏꯁꯤꯡ ꯆꯤꯡꯈꯠꯂꯗꯤ ꯀꯥꯟꯅꯔꯛ ꯇꯣꯏꯅꯤ
ꯎꯝ ꯍꯧꯖꯤꯛ ꯍꯧꯖꯛꯁꯨ ꯑꯩꯈꯣꯏ ꯗꯨꯝ ꯁꯩꯁ ꯅꯣꯡꯒꯤ ꯏꯁꯤꯡ ꯀꯩꯀꯥ ꯁꯨꯝ ꯇꯥꯁꯜꯍꯜꯂꯦꯕꯀꯣ ꯑꯗꯣ ꯑꯗꯨꯝ ꯃꯥꯏ ꯏꯁꯤꯡꯗꯣ ꯌꯥꯝ ꯂꯨꯏꯌꯦ ꯅꯣꯡ ꯏꯁꯤꯡꯅꯤꯅ ꯑꯗꯨꯝ ꯑꯩꯈꯣꯏ ꯐꯤꯖꯨ ꯐꯤꯖꯥꯡ ꯀꯩꯀꯥꯥꯗꯤ ꯇꯧꯅꯩꯌꯦ ꯑꯗꯨꯒ꯫ ꯏꯔꯨꯖꯃꯥꯏꯊꯥꯖꯕꯗꯤ ꯇꯧꯗꯕ ꯏꯔꯨꯖ ꯃꯥꯏ ꯊꯥꯖꯕꯒꯤꯅ ꯑꯃꯨꯛ ꯂꯩꯕ ꯈꯣꯏꯗ꯫ ꯑꯍꯟꯒꯤ ꯃꯆꯥ ꯅꯨꯄꯥ꯫ ꯑꯗ ꯃꯥ ꯏꯁꯤꯡ ꯆꯠꯂꯦꯕꯀꯣ ꯑꯩꯈꯣꯏꯒꯤ ꯀꯩ꯫ ꯑꯩꯈꯣꯏꯒꯤ ꯀꯥꯔꯤ ꯇꯥꯇꯥ ꯍꯥꯏꯗꯣꯏꯅꯣ ꯐꯣꯔ ꯖꯦꯔꯣ ꯁꯚꯦꯟ ꯍꯥꯏꯒꯗ꯭ꯔꯥ ꯀꯩꯍꯥꯏꯒꯗ꯭ꯔꯥ ꯈꯪꯗꯦ ꯑꯃ ꯒꯥꯔꯤ ꯃꯆꯥ ꯑꯃ ꯌꯥꯝ ꯀꯟꯅ ꯆꯥꯎꯗꯕꯤ ꯑꯃ ꯂꯩꯕꯗꯣ꯫ ꯑꯗꯨꯒꯤꯗꯣ ꯃꯥ ꯏꯁꯤꯡ ꯆꯠꯄꯅꯤꯅꯥꯅꯦ꯫ ꯀꯌꯥ ꯑꯗꯨꯝ ꯂꯧꯔꯦꯕ ꯑꯗꯨꯝ ꯅꯨꯃꯤꯠ ꯅꯤꯅꯤ ꯅꯤꯅꯤ ꯈꯨꯗꯤꯡꯒꯤ ꯑꯗꯨꯝ ꯂꯤꯇꯔ ꯆꯥꯝꯉꯥꯥꯁꯦ ꯑꯗꯨꯝ ꯂꯩꯔꯕꯅꯦ ꯑꯗꯨꯗꯨꯅ ꯏꯁꯤꯡ ꯑꯗꯨꯅ ꯑꯃꯣꯏ ꯏꯔꯨꯖ ꯃꯥꯏꯊꯖꯕ ꯑꯗꯒꯤ ꯈꯣꯡ ꯍꯥꯝꯕ ꯈꯣꯠꯄ ꯀꯔꯤ ꯀꯔꯥꯒꯤ ꯁꯤꯖꯤꯟꯅꯕ ꯀꯣꯜ ꯂꯤꯛ ꯆꯥꯝꯕ ꯈꯣꯠꯄ ꯑꯗꯨꯃꯥꯏꯅ ꯇꯧꯅꯕ ꯑꯗꯨꯅ ꯑꯃꯨꯛ꯫
ꯃꯥ ꯇꯥꯔꯤꯛꯁꯦ ꯂꯣꯏ ꯅꯥꯟꯊꯔꯦꯅꯦ ꯃꯥ ꯑꯝꯇ ꯀꯩꯅꯣ ꯇꯧꯒꯦꯔ ꯊꯣꯏ ꯑꯝꯇ ꯈꯨꯡꯒꯠꯈꯤꯒꯦ ꯑꯗꯨꯒ ꯑꯃꯨꯛ ꯐꯥꯎꯅꯁꯦ꯫
ꯑꯣ ꯍꯣꯏ ꯍꯣꯏ ꯍꯣꯏ ꯌꯥꯏꯌꯦ ꯀꯩꯁꯨ ꯀꯥꯏꯗꯦ ꯊꯝꯃꯣ ꯊꯝꯃꯣ꯫